ꯑ
ꯇꯨꯝꯃꯕꯣ
ꯄꯥꯕꯨꯡꯗ ꯍꯤ ꯄ ꯍꯧꯥꯎꯔꯦ
ꯑꯁ ꯅꯨꯡꯉꯥꯏꯔꯅꯦ ꯑꯗꯨꯗꯤ
ꯎꯝ
ꯍ
ꯄꯨꯟꯕꯤ ꯄꯥꯟ ꯇꯔꯗꯔꯦꯅꯦ
ꯍꯣꯏ ꯍꯣꯏ
ꯎꯝ ꯀꯗꯤ ꯉꯟꯇꯥ ꯉꯟꯇꯥ ꯇꯨꯝꯕꯅꯤꯅꯀꯣ
ꯎꯝ
ꯥꯛ ꯌꯥꯝꯅ ꯆꯥꯔꯒ ꯅꯣꯏꯗꯤ ꯋꯥꯠꯂꯝꯒꯅꯤꯀꯣ
ꯑꯩꯁꯨ ꯀꯨꯏꯔꯣꯏ ꯄꯨꯡ ꯃꯈꯥꯏꯒꯨꯝꯍꯂꯛꯏꯗꯤ ꯔꯣꯝꯅ ꯆꯠꯈ꯭ꯔꯅꯤ
ꯑꯝ ꯎꯝ
ꯍ
ꯆꯥꯕꯗꯤ ꯑꯗꯨꯝ ꯌꯨꯝ ꯌꯥꯧꯔꯒ ꯑꯃꯨꯛ ꯆꯥꯛ ꯊꯣꯡꯕ꯭ꯔꯥ
ꯎꯝ
ꯑꯗꯨꯗꯤ ꯑꯃꯨꯛ ꯊꯣꯡꯕ ꯍꯥꯏꯔꯗꯤ ꯊꯦꯡꯅ ꯇꯨꯝꯒꯅꯤꯅꯦ ꯇꯔꯥ ꯍꯦꯟꯕ ꯇꯔꯥꯃꯥꯊꯣꯏ
ꯍꯣꯏ
ꯄꯨꯡ ꯑꯨ ꯄꯨꯡ ꯀ ꯌꯥꯗ ꯁꯊꯣꯄ꯭ꯔꯥ
ꯑꯩ ꯑꯩꯈꯣꯏꯗꯤ ꯍꯟꯗꯛꯁꯦ ꯐꯨꯠꯕꯣꯜ ꯂꯩꯕꯅꯤꯅꯀꯣ ꯑꯩ ꯄꯨꯡ ꯑꯍꯨꯝ ꯃꯈꯥꯏ ꯄꯨꯡ ꯃꯔꯤ ꯄꯨꯡ ꯃꯉꯥ ꯁ꯭ꯣꯏꯏꯗ ꯇꯨꯝꯃꯅꯤ
ꯑꯥ ꯑꯁ ꯑꯦꯁ ꯑꯩꯈꯣꯏꯗꯤ ꯑꯗꯨꯃꯥꯏꯅ ꯀꯩꯅꯣ ꯇꯧꯕ ꯉꯝꯗ꯭ꯔꯦ
ꯑꯗꯨꯒ ꯊꯕꯛꯇꯣ ꯄꯨꯡ ꯕꯥꯔꯣ ꯃꯈꯥꯏ ꯄꯨꯡ ꯑꯃꯗ ꯆꯠꯀꯅꯤ ꯑꯃꯨꯛꯀ ꯑꯗꯨꯒ ꯄꯨꯡ ꯇꯔꯥꯗ ꯍꯜꯂꯛꯀꯅꯤ
ꯎꯝ
ꯑꯗꯨꯒ ꯃꯔꯛ ꯃꯔꯛꯇꯨꯗꯤ ꯑꯗꯨꯝ ꯉꯟꯅ ꯇꯨꯝꯃꯤꯗ
ꯑꯝ ꯑꯗꯥꯛ ꯕꯣꯜ ꯌꯦꯡꯕꯒꯤ ꯈꯛꯇꯅꯦꯕꯊ ꯃꯇꯕꯗ
ꯍꯣꯏ
ꯎ ꯇꯔꯥ ꯇꯔ ꯃꯊ ꯏ ꯀ ꯑꯍꯟꯁꯤꯡꯒꯤꯗꯤꯀꯣꯗꯤ ꯑꯉꯥꯡ ꯌꯥꯝ ꯄꯤꯛ ꯄꯅ ꯇꯝꯕꯗꯤ ꯑꯗꯨꯝ ꯌꯥꯏꯗ ꯁꯤ ꯎ ꯔꯥ
ꯄꯁꯦ ꯐꯠꯇꯦ ꯐꯠꯇꯕꯅꯦ ꯍꯥꯏꯗꯤ ꯐꯖꯅ ꯐꯖꯅ ꯇꯨꯝꯗ꯭ꯔꯗꯤꯀꯣ ꯑꯩꯈꯣꯏ ꯍꯛꯆꯥꯡꯁ ꯁꯣꯛꯁꯦ ꯁꯣꯛꯄꯅꯦꯕ ꯑꯗꯨ ꯑꯣꯏꯔꯁꯨ ꯣ ꯣꯜ ꯌꯦꯡꯕꯅꯤꯅ ꯄꯥꯏ ꯂꯩꯇꯅꯤ
ꯎꯝ ꯍꯥꯏꯗꯤ ꯄꯨꯡ ꯃꯉꯥꯒꯨꯝꯕ ꯑꯍꯨꯝ ꯃꯈꯥꯏ ꯉꯥꯟꯕꯣꯉꯥꯟꯕ ꯑꯗꯨꯒꯨꯝꯕꯗꯤ ꯌꯦꯡꯉꯦ ꯑꯗꯨ ꯅꯠꯇ꯭ꯔꯗꯤ ꯑꯁ ꯌꯦꯡꯕ ꯉꯝꯗꯦ ꯔꯣ ꯝꯕꯗꯤ ꯋꯥꯏꯦꯕꯒꯣ ꯉꯥꯏꯍꯥꯛ ꯇꯨꯝꯕ ꯍꯧꯒꯠꯂꯁꯨ ꯃꯄꯨꯡ ꯐꯥꯒꯦꯅ
ꯃꯥꯅꯦ ꯃꯥꯅꯦ
ꯑꯉꯥꯡꯁꯤꯡ ꯁ꯭ꯀꯨꯜ ꯀꯥꯕꯁꯤꯡꯒꯤꯗꯤ ꯄꯨꯡ ꯃꯥꯄꯜ ꯅꯤꯄꯥꯜ ꯃꯥꯄꯜ ꯑꯗꯨꯋꯥꯏꯗ ꯇꯨꯝꯕꯅ ꯈ꯭ꯋꯥꯏꯗ ꯐꯔꯅ ꯑꯗꯨꯝ ꯌꯦꯡꯕꯗ
ꯌꯥꯝ ꯉꯜꯂꯁꯨ ꯌꯥꯝ ꯉꯜꯂꯁꯨ ꯌꯥꯔꯦꯍꯦ ꯌꯥꯝ ꯄꯨꯡ ꯌꯥꯝ ꯌꯥꯝ ꯇꯨꯝꯃꯁꯨ ꯌꯥꯅꯨ ꯍꯞꯇꯥꯅꯤ ꯌꯥꯔꯦ
ꯑꯗꯨ ꯉꯟꯅ ꯇꯨꯝꯃꯣ ꯍꯥꯏꯅ ꯅꯤꯄꯥꯟꯗ ꯊꯥꯖꯤꯜꯂꯁꯨ ꯇꯨꯝꯗꯤ ꯇꯨꯝꯗꯕꯅꯦ ꯐꯝꯃ ꯃꯅ ꯑꯗꯨꯝ ꯁꯅꯥꯥꯔ ꯂ ꯀꯣ ꯁꯨꯝꯕ ꯌꯥꯗꯦ ꯇꯨꯝꯕ ꯌꯥꯗꯦꯅꯗꯤ ꯇꯧꯕꯅꯦ
ꯑ ꯑꯉꯥꯡꯁꯤꯡꯗꯤ ꯑꯗꯨꯃꯥꯏꯅ ꯇꯧꯕꯅꯤꯅ
ꯎꯝ
ꯨꯡ ꯃꯄꯥꯟ ꯇꯔꯥ ꯑꯗꯨꯗꯤ ꯑꯗꯨꯝ ꯇꯨꯝꯃꯅꯤ ꯈꯃꯣꯡꯗ ꯍꯦꯞꯂꯒ ꯀꯩꯅꯣ ꯇꯧꯋꯦ ꯍꯥꯏꯕ ꯋꯥꯅꯤ
ꯎꯝ ꯃꯥꯅꯦ ꯃꯥꯅꯦ ꯑꯁꯨꯣ ꯎ ꯄꯥꯏ ꯂꯥꯏꯇꯦꯅ
ꯎꯝ ꯄꯥꯏ ꯂꯇꯔꯦ
ꯏꯗꯅꯤ ꯃꯝ ꯔꯀꯦ ꯑꯁ ꯑꯉꯥꯡꯁꯤꯡꯗꯨꯁꯨ ꯑꯗꯨꯝ ꯇꯨꯝꯍꯟꯅꯤꯡꯉꯥꯏꯁꯦ ꯊꯕꯛ ꯑꯃꯅꯦ
ꯍꯣꯦ
ꯍꯦꯛꯇ ꯇꯨꯝꯃꯣꯏ ꯍꯥꯏꯅ ꯀꯩꯅꯣ ꯇꯧꯔꯁꯨ ꯃꯣꯏ ꯇꯨꯝꯅꯤꯡꯗ꯭ꯔꯗꯤ ꯑꯩ ꯇꯨꯝꯅꯤꯡꯉꯦ ꯍꯥꯏꯔꯁꯨ ꯃꯣꯏ ꯇꯨꯝꯗ꯭ꯔꯗꯤ ꯑꯃꯨꯛ ꯌꯥꯗꯕ꯭ꯔꯥ ꯑ ꯎ
ꯍꯪꯉꯦꯗ ꯇꯧꯔꯔꯤꯁꯦ ꯑꯁ ꯋꯥꯗꯤ ꯋꯥꯈ꯭ꯔꯕꯅꯤ
ꯎꯝ ꯕꯨ ꯁꯤꯒꯗꯦ ꯄꯖꯥꯅ ꯇꯥꯎ꯭ꯔꯣ ꯊꯕꯛ ꯇꯧꯕ ꯍꯥꯏꯕꯗꯤ ꯌꯥꯝ ꯐꯔꯕꯅꯤ
ꯐꯥꯔꯁꯨ ꯐꯠꯇ꯭ꯔꯁꯨ ꯇꯧꯋꯦ ꯇꯧꯒꯗꯕꯅꯤꯅꯦ ꯥꯏ ꯂꯩꯇꯦ ꯃꯗꯤ
ꯑꯗꯨꯕꯨ ꯅꯣꯏ ꯑꯗꯨꯝ ꯚꯔꯥ ꯂꯩꯕꯗ ꯌꯥꯅꯤ ꯑꯍꯨꯝ ꯑꯗꯨꯝ ꯂꯧꯃꯤꯟꯅꯕ꯭ꯔꯥ ꯄꯨꯟꯅ
ꯎꯝ ꯨꯅꯕꯨ ꯅꯦ ꯏꯇꯣꯝꯇ ꯂꯩ ꯏꯇꯣꯝꯇ ꯂꯩꯔꯗꯤ ꯍꯥꯏꯗꯤ ꯏꯊꯟ ꯑꯗꯨꯝ ꯚꯔꯥꯗ ꯋꯥꯡꯉꯦꯅ ꯄꯩꯁꯥ ꯌꯦꯡ ꯆꯠꯀꯅꯤꯅ
ꯑ ꯑꯗꯨꯒꯤ
ꯁꯤꯌꯥꯔ ꯇꯧꯕꯗꯨꯅ ꯈꯥꯏꯅꯕꯗ ꯑꯗꯨꯝ ꯐꯩꯅ
ꯍ
ꯏꯇꯣꯝꯇ ꯂꯩꯕꯁꯨ ꯑꯗꯨꯝ ꯕꯣꯔꯤꯡ ꯑꯗꯨꯝ ꯆꯨꯏꯅ
ꯏꯇꯗ ꯂꯔꯒ ꯑꯗꯨ ꯏꯊꯟꯇ ꯑꯃꯨꯛ ꯐꯣꯟ ꯇꯧꯕ ꯑꯗꯨꯗꯤ ꯃꯥꯏꯗ ꯋꯥꯈꯥꯟꯗꯤ ꯑꯗꯨ ꯌꯥꯝ ꯀꯩꯅꯣ ꯇꯧꯗꯦ ꯇꯧꯗꯦꯕꯀꯣ
ꯍꯣꯏ ꯍꯣꯏ ꯃꯥꯅꯦ ꯃꯥꯅꯦ
ꯍꯜꯂꯛꯂꯒ ꯃꯤꯌꯥꯝ ꯅꯣꯛꯃꯤꯟꯅꯕ ꯉꯥꯏꯍꯥꯛꯇꯪ ꯅꯨꯡꯉꯥꯏꯃꯤꯟꯅꯕ ꯍꯥꯏꯕꯗꯁꯨ ꯌꯥꯝ ꯐꯕꯅꯦ
ꯍꯣꯏ ꯍꯣꯏ
ꯌꯨꯝ ꯚꯔꯥꯁꯦ ꯑꯗꯨꯝ ꯂꯥꯡꯕꯅꯤꯅ ꯑꯗꯨꯝ ꯂꯩꯃꯤꯟꯅꯕꯗꯅ ꯈ꯭ꯋꯥꯏꯗꯩ ꯐꯥꯏꯗ
ꯎꯝ ꯃꯥꯅꯦ ꯃꯥꯅꯦ
ꯚꯔꯗꯤ ꯑꯗꯨ ꯌꯥꯝ ꯋꯥꯡꯕ꯭ꯔꯥ ꯅꯣꯏꯒꯤ ꯃꯐꯝꯗꯨꯗꯤ
ꯋꯥꯡ ꯌꯥꯝꯅꯗꯤ ꯋꯥꯡꯗꯦꯗ
ꯋꯥꯗ꯭ꯔꯁꯨ
ꯀꯥ ꯍꯥꯏꯗꯤ ꯀꯥꯗꯣ ꯀꯥ ꯑꯃꯗꯀꯣ
ꯎꯝ
ꯀꯦ ꯚꯤ ꯍꯁ ꯀꯦ ꯑꯗꯨꯝ ꯆꯠꯄꯅꯤꯅ ꯀꯣ
ꯑ ꯑꯣ
ꯃꯆꯥ ꯀ ꯃꯆꯥꯒꯤ ꯑꯗꯨꯝ ꯑꯩ ꯍꯧꯖꯤꯛ ꯂꯩꯥꯛꯏꯁꯦ ꯁꯤꯛꯁ ꯊꯥꯎꯖꯟꯒꯤꯅꯤꯕ
ꯑ
ꯀꯗꯣ ꯀꯥ ꯈꯛꯇꯅꯦ ꯑꯗꯨꯣ ꯄꯤꯛꯄꯅꯦ ꯌꯥꯝ ꯄꯤꯛꯄꯅꯦ
ꯑꯣ
ꯂꯤꯁꯤꯡ ꯇꯔꯨꯛꯀꯤꯅꯤ ꯑꯩꯈꯣꯏ ꯑꯩꯈꯣꯏꯔꯣꯝꯗꯗꯤ ꯌꯥꯝ ꯆꯥꯎꯅ ꯌꯥꯝ ꯑ ꯆꯥꯎꯕꯔꯨꯝ
ꯍꯣꯏ ꯂꯤꯁꯤꯡ ꯇꯔꯨꯛ ꯍꯥꯏꯔꯗꯤ ꯌꯥꯝ ꯆꯥꯎꯕ ꯑꯩꯈꯣꯏꯗꯤ ꯁꯣꯝꯗꯗꯤ ꯏꯔꯦ ꯀꯥ ꯑꯍꯨꯝ ꯃꯔꯤꯗꯤ ꯐꯪꯉꯦ ꯑꯗꯨꯒꯨꯝꯕꯗꯤꯀꯣ ꯑꯅꯤ ꯍꯥꯏꯕꯕꯨ ꯎ ꯑꯩꯈꯣꯏ ꯍꯧꯖꯤꯛ ꯂꯩꯕ ꯃꯐꯝꯁꯦ ꯂꯤꯁꯤꯡ ꯃꯉꯥ ꯇꯔꯨꯛ ꯍꯥꯏꯔꯗꯤ ꯀꯥ ꯑꯍꯨꯝ ꯄꯤꯌꯦꯕ
ꯍꯣꯏ
ꯑꯩꯈꯣꯏ ꯍꯧꯖꯤꯛ ꯂꯩꯁꯦ ꯌꯥꯝ ꯆꯥꯎꯗꯕ ꯑꯣꯏꯔꯁꯨꯀꯣ ꯀꯥꯗꯤ ꯑꯍꯨꯝ ꯃꯔꯤ ꯀ꯭ꯋꯥꯇꯥꯔꯗ ꯃꯣꯏꯅ ꯑꯃꯨꯛ ꯁꯥꯜꯂꯗꯤ ꯑꯍꯨꯝ ꯃꯔꯤ ꯄꯤꯌꯦ ꯃꯐꯝ ꯃꯐꯝꯒꯤ ꯃꯇꯨꯡ ꯏꯟꯅ ꯆꯠꯄꯅꯤꯅꯀꯣ
ꯍꯣꯏ ꯍꯣꯏ ꯃꯥꯅꯦ
ꯎꯝ ꯅꯨꯡꯉꯥꯏ ꯅꯨꯡꯉꯥꯏꯅ ꯂꯩꯌꯣ ꯊꯕꯛ ꯇꯧꯕꯁꯤꯡ ꯋꯥꯈꯜꯁꯨ ꯅꯨꯡꯉꯥꯏꯌꯣ ꯏꯃꯨꯡ ꯒꯤꯁꯨ ꯈꯜꯂꯥ
ꯑꯣꯟꯅꯨꯡꯉ ꯍꯦꯗ ꯑꯁꯦ ꯀꯩ ꯇꯕꯨ ꯇꯔꯔꯤ ꯇ ꯑꯣꯗꯤꯅꯅꯨꯡꯥꯏꯗꯅꯣ ꯈꯪꯁꯤ
ꯗ ꯋꯥꯈꯜꯗ ꯑꯩꯁꯨ ꯅꯣꯡꯃꯗꯤ ꯑꯗꯨꯝ ꯅꯨꯡꯉꯥꯏꯅ ꯍꯤꯡꯒꯅꯤꯗ ꯑꯩꯅ ꯇꯧꯕꯁꯤꯗꯤ
ꯉꯁꯤ ꯑꯁꯤ ꯈꯛꯇꯒꯤ ꯅꯠꯇꯦ ꯍꯥꯏꯕ ꯋꯥꯈꯜꯗ ꯂꯩꯔꯒ ꯅꯎꯃꯗꯤ ꯑꯩꯁꯨ ꯅꯨꯡꯉꯥꯏꯅ ꯄꯥꯟꯒꯅꯤ ꯍꯥꯏꯕ ꯋꯥꯈꯜꯗ ꯑꯗꯨꯝ ꯂꯩꯕ ꯇꯥꯔꯦꯅꯦ
ꯍꯣꯏ ꯑꯗꯨꯝ ꯑꯗꯨꯝ ꯂꯩꯕ ꯇꯥꯔꯦ
ꯑ ꯍꯣꯏ ꯃꯤꯑꯣꯏꯕꯁꯦ ꯁꯤ ꯈꯛꯇꯅ ꯇꯧꯔꯒ ꯍꯤꯡꯒꯗꯕꯁꯨ ꯅꯠꯇꯦ ꯍꯥꯏꯅꯀꯣ ꯀꯅꯥꯅ ꯈꯪꯕ꯭ꯔꯥ ꯂꯪꯕꯤ ꯑ ꯍꯣꯏ
ꯄꯨꯝꯁꯦ ꯌꯨꯝ ꯍꯥꯟꯅ ꯄꯥꯜꯂꯕ ꯃꯥꯜꯂꯦꯀꯣ
ꯍꯥꯥ
ꯅꯪ ꯌꯨꯝ ꯉꯟꯅ ꯉꯟꯅ ꯄꯥꯟꯕ ꯃꯥꯜꯂꯦꯕ
ꯑꯩꯁꯨ ꯌꯥꯝ ꯉꯟꯅ ꯄꯥꯟꯗꯦꯍꯦ ꯊꯦꯡꯅ ꯅꯨꯄꯥꯅꯦꯦ ꯑꯩꯈꯣꯏꯗꯤ ꯑꯍꯟ ꯑꯣꯏꯕꯅꯤꯅ
ꯆꯍꯤ ꯀꯌꯥꯗ ꯄꯥꯥꯟꯗꯣ
ꯑꯁ ꯊꯦꯡꯉꯦ ꯑꯩꯁꯦ ꯀꯤ ꯀꯨꯟꯊ꯭ꯔꯥ ꯀꯨꯟꯊ꯭ꯔꯥꯉꯥꯏꯒ ꯄꯣ
ꯅꯠꯇꯦ ꯅꯪ ꯅꯪ ꯌꯨꯝ ꯄꯥꯟꯕ ꯆꯍꯤꯗꯣ ꯀꯔꯝꯕ ꯆꯍꯤꯗ
ꯑꯗꯨꯅꯦ ꯍ ꯍꯧꯖꯤꯛꯁꯤꯦ ꯐꯣꯔꯇꯤꯗꯤ ꯌꯧꯔꯦ ꯑꯩꯗꯤ
ꯑꯁꯦꯡꯕꯔꯣ
ꯑꯥ ꯑꯁꯦꯡꯕꯅꯦ ꯑꯗꯨꯅꯦ ꯑꯗꯨꯅꯦꯅꯦ ꯑꯗꯨꯗꯤ ꯇ꯭ꯋꯦꯟꯇꯤ ꯅꯥꯏꯟ ꯑꯗꯨꯋꯥꯏꯗ ꯄꯥꯜꯂꯦꯕ ꯍꯧꯖꯤꯛꯁꯦ ꯏꯁꯥꯁꯦ ꯎꯝ ꯌꯦꯉꯣ ꯍꯧꯖꯤꯛꯁꯦ ꯀ꯭ꯂꯥꯁ ꯁꯤꯛꯁ ꯇꯝꯃꯦ ꯑꯃꯈꯛꯇꯅꯦ ꯆꯋꯔ ꯆꯍꯤ ꯇꯔꯥ ꯇꯔꯥꯃꯥꯊꯣꯏ ꯁꯨꯔꯦ ꯑꯗꯨꯗꯤ ꯐꯣꯔꯇꯤ ꯐꯣꯔꯇꯤ ꯋꯥꯟꯗꯤ ꯑꯗꯨꯝ ꯂꯩꯔꯦ ꯑꯩꯗꯤ
ꯑꯉꯥꯡ ꯑꯃꯈꯛꯇꯔꯣ
ꯑ ꯑꯃ ꯈꯛꯇꯅꯦ
ꯄꯤꯔꯣ
ꯅꯨꯄꯥꯅꯦ ꯑꯉꯥꯡꯁꯦ ꯌꯥꯝ ꯄꯥꯝꯕꯅꯤꯅꯦ ꯑꯣ ꯑꯃꯈꯛꯇꯅꯦ ꯄꯤꯕ ꯌꯥꯗ꯭ꯔꯦ ꯆꯥꯎꯈ꯭ꯔꯦ ꯏꯆꯥꯁꯨ ꯑꯃ ꯈꯛꯇꯁꯨ ꯄꯥꯈꯪ ꯅꯨꯄꯥ ꯑꯣꯏꯕꯅꯤꯅ ꯌꯥꯔꯦ ꯍꯥꯏꯅ ꯑꯗꯨꯝ ꯂꯩꯔꯦ
ꯑꯗꯣ ꯄꯣꯛꯄ ꯌꯥꯗꯕꯒꯤꯔꯣ ꯅꯠꯇ꯭ꯔꯒ ꯑꯗꯨꯝ ꯈꯔ ꯄ꯭ꯔꯣꯕ꯭ꯂꯦꯝ ꯂꯩꯕꯒꯤꯔꯣ
ꯈꯪꯗꯦ ꯑꯗꯨ ꯑꯃꯨꯛ ꯐꯪꯗꯕ ꯗꯣꯛꯇꯔ ꯌꯦꯡꯂꯒ ꯍꯤꯗꯥꯛ ꯆꯥꯎ ꯍꯥꯏꯅ ꯎ ꯍꯤꯗꯥꯛꯄꯨꯗꯤ ꯆꯥꯏꯗ ꯑꯗꯨ ꯑꯣꯏꯔꯁꯨ ꯑꯃꯨꯛ ꯐꯪꯕ ꯎꯝ ꯁꯨꯐꯪ ꯐꯪꯗꯕ ꯍꯥꯏꯕ ꯇꯥꯔꯦꯀꯣ ꯍꯤꯗꯥꯛ ꯆꯥꯔꯒꯗꯤ ꯍꯛꯆꯥꯡꯗꯤ ꯌꯥꯝ ꯁꯣꯛꯑꯦꯕ
ꯍꯣꯏ ꯅꯨꯄꯥ ꯑꯣꯏꯅ ꯊꯣꯛꯄꯁꯦ ꯗꯥꯎ ꯌꯥꯝ ꯐꯕꯅꯤꯗ
ꯑ ꯑꯗꯨ ꯑꯗꯨꯅꯦ ꯑꯃꯔꯣꯝꯗꯗꯤꯀꯣ ꯑꯃꯈꯛꯇ ꯑꯣꯏꯔꯁꯨ ꯅꯨꯄꯥ ꯑꯣꯏꯕꯒꯤ ꯋꯥꯈꯜꯁꯦ ꯈꯔ ꯌꯥꯡꯉꯦ ꯅꯨꯄꯤ ꯑꯣꯏꯔꯗꯤ ꯈꯔ ꯃꯊꯥ ꯁꯥꯒꯅꯤ ꯍꯥꯏꯕ
ꯎꯝ ꯅꯨꯄꯤꯕꯨꯗꯤ ꯑꯗꯨꯝ ꯌꯨꯝ ꯄꯥꯟꯈ꯭ꯔꯗꯤ ꯑꯗꯨꯝ ꯂ ꯑꯣꯏꯔꯦ ꯅꯣꯡꯃꯒꯤꯗꯤ ꯅꯨꯄꯥꯗꯗꯤ ꯅꯨꯄꯥꯗꯤ ꯄꯥꯟꯕ ꯅꯠꯇꯕ ꯄꯥꯜꯂꯁꯨ ꯑꯃꯨꯛꯀ ꯂꯧ
ꯎꯝ ꯎꯝ ꯄꯨꯔꯛꯀꯅꯦꯕ ꯌꯨꯝꯗ ꯃꯥꯡꯗ꯭ꯔꯦ ꯍꯥꯏ
ꯍꯣꯏ
ꯑꯩꯈꯣꯏꯕꯨꯗꯤ ꯅꯨꯄꯤ ꯑꯗꯨꯝ ꯄꯥꯝꯃꯦ ꯍꯥꯏꯕꯗꯤ ꯑꯩꯈꯣꯏꯕꯨꯁꯨ ꯅꯨꯄꯤꯅꯁꯨ ꯃꯃꯥ ꯃꯄꯥ ꯅꯨꯡꯁꯤꯕ ꯍꯦꯟꯕ ꯑꯗꯨꯒ ꯁꯦꯕꯥ ꯑꯗꯨꯁꯨ ꯑꯗꯨꯝ ꯇꯧꯋꯦ ꯑꯗꯨ ꯑꯣꯏꯔꯁꯨ ꯑꯦ ꯅꯨꯄꯥꯁꯤꯡꯗꯤ ꯅꯨꯄꯥ ꯌꯥꯎꯗ꯭ꯔꯗꯤ ꯋꯥꯈꯟꯁꯦ ꯌꯥꯝ ꯀꯩꯅꯣ ꯇꯧꯋꯦ ꯍꯥꯏꯕꯀꯣ ꯅꯠꯇ꯭ꯔꯥ ꯑꯁ ꯅꯨꯄꯥ ꯌꯥꯎꯗꯕꯗꯤ ꯌꯥ ꯑꯩ ꯍꯥꯏꯕ ꯋꯥꯈꯜ ꯂꯩꯕꯅꯤꯅ ꯅꯨꯄꯥ ꯐꯕ ꯐꯠꯇꯕ ꯈꯪꯗ꯭ꯔꯦ ꯅꯨꯄꯥ ꯃꯆꯥ ꯂꯩꯔꯕꯅꯤꯅ ꯑꯃꯔꯣꯝꯗ ꯑꯁ ꯐꯔꯦ ꯁꯤꯁꯨ ꯍꯥꯏꯅ ꯑꯗꯨꯝ ꯈꯜꯂꯒ ꯂꯩꯕꯅꯦ
ꯍꯣꯏ ꯍꯣꯏ ꯃꯥꯅꯦ ꯃꯥꯅꯦ
ꯎꯝ ꯂꯩꯕꯥꯛꯇ ꯇꯝꯕ ꯍꯥꯏꯕꯗ
ꯑꯗꯨꯝ ꯄꯣꯛꯄꯁꯨ ꯑꯣꯏꯔꯁꯅꯨ ꯅꯨꯄꯤ ꯑꯅꯤ ꯑꯍꯨꯝ ꯃꯔꯤ ꯃꯉꯥ ꯑꯗꯨꯝ ꯄꯣꯛꯄ ꯑꯣꯏꯁꯤꯅ
ꯑꯗꯨ ꯄꯥꯝꯕꯅꯤꯅꯦ ꯅꯨꯄꯤꯁꯨ ꯌꯥꯝ ꯂꯩꯔꯦ ꯏꯅꯥꯛꯇ ꯑꯅꯤ ꯑꯍꯨꯝꯕꯨꯗꯤ ꯅꯨꯄꯤꯁꯤꯁꯨ ꯄꯥꯝꯕꯅꯤꯅꯦ
ꯍꯣꯏ ꯍꯣꯏ ꯍꯪꯕꯁꯨ ꯑꯣꯏꯁꯅꯨ
ꯑ ꯈꯪꯗ꯭ꯔꯦ ꯆꯥꯎꯕꯅꯤ ꯃꯥ ꯆꯍꯤ ꯇꯔꯥ ꯍꯦꯟꯈ꯭ꯔꯕꯅꯤ ꯑꯩꯅ ꯊꯥꯖꯕꯗꯤ ꯈꯔ ꯋꯥꯠꯂꯦ ꯑꯗꯨꯕꯨ ꯀꯅꯥꯅ ꯈꯪꯕ꯭ꯔꯥ ꯅꯪ ꯍꯥꯏꯕꯗꯨꯒꯨꯝꯅ ꯑꯍꯨꯝ ꯃꯔꯤꯗꯣ ꯑꯃꯨꯛ ꯐꯪꯕ꯭ꯔꯥ ꯌꯦꯡꯕ ꯇꯥꯔꯦ ꯎꯝ
ꯉꯁꯤꯗꯤ ꯀꯔꯤ ꯍꯤꯟꯖꯥꯛ ꯆꯥꯔꯣ
ꯉꯁꯤꯗꯤ ꯀꯩꯅꯣꯅꯦ ꯎꯝ ꯀꯣꯕꯤ ꯀꯌꯥ ꯃꯛ ꯎꯝꯁꯦ ꯑ